ꯏꯔꯤꯅꯣ
ꯆꯥꯛꯊꯣꯡꯅꯤ
ꯊꯣꯡꯍꯜꯂꯣꯏꯗ꯭ꯔꯦꯕꯣ ꯑꯗꯨꯒ ꯑꯂꯨꯒ ꯕꯨꯖꯣꯒ ꯕꯤꯟꯁ ꯀ
ꯐꯔꯦꯅꯤ
ꯀꯩ ꯇꯥꯉꯣꯅ ꯏꯗꯦ
ꯈꯩꯇꯗ ꯙꯜ ꯍꯋꯥꯏꯅꯦ ꯌꯦꯟꯖꯥꯡ ꯉꯥꯛꯇ ꯂꯦꯝꯕꯗꯣ ꯑꯗꯨ ꯑꯣꯏꯅ ꯆꯥꯔꯅꯤ ꯑꯃꯨꯛ ꯆꯥꯛꯄꯒ
ꯍꯅꯦ ꯍꯅꯦ ꯍꯥꯎꯔꯦꯅꯦ
ꯃꯣꯏ ꯀꯩꯅꯣ ꯃꯌꯥꯡꯁꯤꯡꯁꯤ ꯁꯥ ꯍꯥꯏꯕꯗꯨꯣ
ꯑꯥꯎ ꯅꯦꯇ꯭ꯔꯤꯂ
ꯃꯤꯇꯔꯤꯂ ꯍꯥꯏꯔꯕꯇ ꯂꯅꯤ ꯀꯥ
ꯅꯌꯨꯇ꯭ꯔꯦꯜꯂꯥ ꯆꯥꯒꯦ ꯍꯥꯏꯕ꯭ꯔꯥ
ꯑꯦꯕꯤꯗꯤꯅꯤ
ꯍꯥꯎꯕ ꯅ ꯑꯗꯨꯗꯤ
ꯀꯅꯤ ꯍꯥꯔꯒꯅꯤꯅꯤ
ꯒ꯭ꯔꯤꯟ ꯑꯦ ꯑꯗꯨꯝ ꯉꯥꯏꯌꯦ ꯔꯦꯠ ꯆꯤꯂꯤꯗꯨꯣ ꯂꯩꯕ꯭ꯔꯥ
ꯎ ꯃꯣꯏꯒꯤ ꯒ꯭ꯔꯤꯟ ꯆꯤꯂꯤ ꯃꯇꯆꯦꯛꯠ ꯃꯇꯦꯛꯗꯤ ꯌꯥꯝ ꯁꯥ ꯋꯥꯅꯤꯗ ꯑꯩꯈꯣꯏꯗꯤ ꯄꯪꯆꯥ ꯆꯥꯕ ꯌꯥꯏꯗꯅ ꯃꯣꯏꯗꯤ ꯑꯣꯏꯗꯒꯤ ꯄꯨꯔꯥ ꯃꯣꯔꯣꯛ ꯆꯤꯂꯤ ꯆꯥꯕꯩ ꯇꯥꯕꯦ ꯁꯥꯏ ꯃꯣꯏ ꯒ꯭ꯔꯤ ꯆꯤꯂꯤꯁ
ꯒ꯭ꯔꯤꯟ ꯆꯤꯂꯤꯗꯣ ꯃꯩꯗ ꯃꯩꯗ ꯕꯥꯔꯟ ꯃꯩꯗ ꯀꯩꯅꯣ ꯇꯥꯎ ꯕꯥꯔꯟꯗꯋꯣ ꯑꯗꯨꯒ ꯊꯨꯝ ꯍꯥꯞꯄꯒ ꯃꯦꯠꯂꯒ ꯆꯥꯎ ꯌꯥꯝ ꯍꯥꯞꯅꯩ
ꯎꯝ ꯅꯪꯃꯤꯁꯤ ꯍꯥꯎꯗꯧ ꯃꯥꯟꯗꯦ
ꯑꯩꯥꯏ ꯑꯖꯤꯡꯕꯣꯝꯗ ꯇꯨ ꯂꯩꯔꯦ ꯑꯖꯤꯅ ꯇꯣꯡꯉꯛꯄꯗ ꯆꯥꯎꯔ ꯌꯥꯝ ꯍꯥꯎꯃꯦ
ꯃꯣꯏꯗꯤ ꯑꯖꯤꯅꯕꯇꯣ ꯀꯔꯤꯗ ꯈꯪꯗꯦ ꯃꯣꯏꯗꯤ
ꯊꯨꯝ ꯈꯛꯇ ꯍꯥꯞꯄꯒ ꯆꯥꯔꯁꯨ ꯍꯥꯎꯅꯤ
ꯐ ꯑꯃꯣ ꯂꯩꯔꯗꯤ ꯍꯥꯟꯅꯗꯤ ꯑꯗꯨꯃꯥꯏꯅ ꯇꯧꯔ ꯆꯥꯔꯅꯤꯗ ꯑꯣꯏꯣꯏꯗꯤꯠꯇꯦ ꯑꯗꯨꯅꯣ ꯋꯥꯔꯤ ꯑꯖꯅ ꯃꯗꯣ
ꯑꯩꯄꯤꯒꯤ ꯆ ꯔꯦꯠ ꯆꯜꯂꯤꯗ
ꯔꯦꯠ ꯁꯤꯗꯤꯁꯤ ꯂꯩꯇ ꯭ꯔꯤꯟ ꯅꯅꯥꯀꯅꯤ
ꯑꯗꯨꯗꯤ ꯂꯩꯔꯗꯤ ꯊꯥꯎꯗꯣ ꯇꯥꯎꯔꯒ ꯆꯥꯎꯗꯅ ꯍꯣꯏ ꯉ ꯑꯀꯦꯕꯗꯣ
ꯑꯗꯨꯅꯦ ꯑꯗꯨꯝ ꯑꯗꯨ ꯃꯧ ꯑꯗꯨꯝ ꯍꯦꯛ ꯆꯥꯕꯅꯦ
ꯎꯝ
ꯆꯥꯎꯥꯎ ꯄ ꯂꯗꯅ ꯍꯧꯖꯤꯛꯛꯇꯤ
ꯏꯁꯁ ꯅꯨꯡꯇꯤꯒ ꯆꯥꯕꯅꯦꯅ ꯍꯥꯏ ꯅꯣꯡꯃ ꯍꯛꯇ ꯑꯂꯨ ꯑꯥꯂꯨ ꯇꯧꯔꯒ
ꯑꯦ ꯃꯦꯗꯨꯅꯁꯨ ꯑꯗꯨꯝ ꯊꯣꯡꯕꯤꯗꯅ ꯃꯥꯅꯁꯨ
ꯍꯣꯕꯒ ꯇꯥꯎ
ꯑ ꯃꯤ ꯃꯤ ꯏꯗ꯭ꯔꯁꯨ ꯃꯤꯠꯂꯨꯁꯨ ꯑꯗꯨꯝ ꯇꯤ ꯏꯐꯥꯏ ꯇꯧꯕꯤꯗꯨꯅ ꯑꯗꯨꯝ ꯑꯦꯚ ꯇꯥꯏꯝ ꯐꯥꯏꯗꯤ ꯌꯥꯎꯋꯤꯗ ꯗꯦꯔ ꯏꯁꯖ ꯑꯣꯜꯋꯦꯁ ꯋꯥꯟ ꯐ꯭ꯔꯥꯏꯁ ꯍ
ꯑꯗꯨꯂ ꯁꯥꯔꯦ ꯇꯥꯏ
ꯇꯦꯛꯄꯒ ꯑꯗꯨꯝ ꯉꯒꯅꯤ ꯅꯨꯡ ꯆꯞ ꯃꯥꯟꯅꯕꯗ ꯑꯗꯨꯝ ꯁꯤꯗꯤ ꯀꯩꯅꯣ ꯀꯩ ꯍꯥꯏꯕ ꯎꯝ ꯃꯃꯤꯗꯨ ꯀꯥꯎꯔꯦ
ꯀꯩꯅꯣ
ꯃꯀꯅꯤ ꯑꯆꯥ
ꯃꯦꯀ꯭ꯔꯣꯅꯤ ꯆꯌꯣ
ꯅ ꯇꯅꯤꯁꯨ ꯂꯩ ꯑꯗꯨꯕꯨ ꯁꯣꯁꯀ ꯆꯥꯅꯤꯉ ꯂꯩꯦꯕꯁ ꯄ ꯆꯩ
ꯄ꯭ꯂꯥꯁꯇꯤꯛꯀꯤ ꯖꯥꯔꯠꯇꯨꯗ ꯅꯠꯇ꯭ꯔꯒ
ꯍꯥ
ꯀꯦꯝ ꯅꯇꯦꯗ
ꯀꯔꯤ ꯍꯥꯌꯕꯥ ꯍꯦꯖꯤꯛꯀꯤ ꯗꯣ
ꯃꯦꯀꯣꯅꯤ ꯄ꯭ꯂꯥꯁꯇꯛ ꯃꯆꯥ ꯃꯆꯥꯗ ꯍꯥꯞꯀꯗꯣꯏꯔꯥ ꯅꯠꯇ꯭ꯔꯒ ꯄ꯭ꯂꯥꯁꯇꯤꯛ ꯈꯔ ꯀꯟꯕꯗꯨꯗ ꯍꯥꯞꯕꯅꯦꯕ
ꯀꯂꯦ ꯍꯣꯏ ꯆꯎꯒ
ꯑꯩꯒꯤꯗꯃꯛꯇꯤ ꯍꯥꯎꯇꯦꯗ ꯃꯥꯏꯀ꯭ꯔꯣꯅꯤꯃꯛ ꯄꯒꯥꯏꯗꯤꯅꯅ ꯍꯦꯟꯅꯥ ꯍꯧꯎꯏ ꯄꯥꯁꯇꯥꯗꯅꯦ ꯑꯩꯒꯤꯗꯤ ꯏꯁꯄꯦꯌꯥꯇꯤꯗꯣ ꯑꯗꯨꯅ ꯍꯦꯟꯅ ꯍꯦ
ꯈꯖꯤꯛ ꯅꯒ ꯐꯦꯒꯤꯔꯤ ꯃꯩ ꯀꯩꯀꯩ ꯅꯣꯏ ꯌꯥꯝ ꯆꯥꯗ꯭ꯔꯤ
ꯀꯌꯥꯁꯤ ꯑꯩꯅ ꯅꯣꯡꯃ ꯁꯦꯝꯕꯤꯒꯦ ꯑꯥꯎꯅꯦ
ꯍꯗ ꯃꯗ
ꯂꯩꯕ ꯅꯠꯇꯕ ꯗꯥꯏꯔꯦꯛ ꯃꯤꯅ ꯈꯨꯠꯅ ꯁꯦꯝꯃꯒ ꯇꯣꯡꯧꯕ ꯗꯣꯗ ꯗꯣꯗꯣ ꯁ ꯄꯒꯥꯥꯇꯤꯒꯤ ꯗꯣꯗꯣ ꯑꯗꯨꯁꯨ ꯑꯩꯈꯣꯏꯅ ꯁꯦꯝꯒꯗꯕ ꯑꯁ ꯃꯤꯅ ꯄꯥꯁꯇꯥ ꯁꯦꯝꯕꯗꯣ ꯑꯦ ꯇꯥꯕ꯭ꯔꯥ ꯃꯤꯅ ꯄꯥꯁꯇꯥ ꯁꯦꯝꯕꯗꯣ ꯏꯁꯤꯡꯒ ꯌꯦꯔꯨꯝꯒ ꯃꯣꯏꯗꯥꯗ ꯈꯛꯇ ꯁꯦꯝꯕꯅꯦ
ꯑ
ꯑꯗꯨ ꯁꯦꯝꯃꯒ ꯏꯁꯤꯡꯗ ꯃꯣꯏꯗꯥꯒ ꯌꯦꯔꯨꯝꯒꯤ ꯑꯦꯛ ꯌꯣꯛꯇꯣ ꯌꯣꯛꯇꯣ ꯌꯦꯂꯣ ꯀꯂꯔꯗꯣ ꯑꯗꯨꯅ ꯍꯛꯇ ꯁꯦꯝꯕꯅꯦ ꯑꯗꯨꯒ ꯑꯃꯨꯕꯒꯤ ꯁꯦꯝꯒꯦ ꯍꯥꯏꯔꯗꯤ ꯃꯩꯇꯥꯟꯗꯣ
ꯎꯝ
ꯃꯩꯇꯥꯟꯒꯤ ꯃꯍꯤꯗꯣ ꯑꯗꯨ ꯆꯨꯝꯊꯣꯛꯑꯒ ꯏꯁꯤꯡꯒꯤ ꯃꯍꯨꯠꯇ ꯑꯗꯨ ꯃꯩꯇꯥꯟꯒꯤ ꯃꯍꯤꯗꯣ ꯑꯗꯨꯒ ꯌꯦꯔꯨꯝꯝꯅ ꯁꯦꯝꯕ
ꯀꯥꯔꯦꯅꯦ ꯕꯦꯀꯔꯤꯗ ꯑꯗꯨ ꯊꯣꯛ ꯀꯨꯏꯅ ꯑꯩꯈꯅ ꯀꯦꯛ ꯆꯥꯡꯒꯦ ꯆꯣꯀ꯭ꯂꯦꯠ ꯆꯥꯡꯒꯦ ꯑꯃ ꯐꯥꯎ ꯆꯥꯟꯗꯦ ꯌꯦꯔꯛꯇ ꯗꯤ ꯊꯥꯅꯤ ꯊꯅꯤ ꯀꯩ ꯑꯃꯒ ꯃꯥꯒꯤ ꯍꯦꯟꯖꯥꯡ ꯅꯥꯄꯤ ꯆꯝꯐꯨꯠ ꯉꯥꯛꯇ ꯄꯤꯔꯒ
ꯄꯔꯦꯇꯦ ꯆꯂꯇꯕꯅꯦꯅ
ꯑꯗꯨ ꯃꯂ ꯏꯒ
ꯈꯣꯏꯖꯤ ꯂꯥꯏꯔꯒꯅꯤ
ꯄꯩꯁꯥ ꯂꯩꯇꯦ ꯄꯩꯁꯥ ꯑꯦꯛꯁꯇ꯭ꯔꯥ ꯑꯦꯛꯁꯇ꯭ꯔꯥ ꯂꯦꯔꯒ
ꯍ
ꯇꯧꯅꯣ ꯅꯪꯅꯀ ꯅꯪ ꯀꯨꯀꯔ ꯀꯥꯟꯝꯕ ꯑꯣꯏꯔ
ꯑꯩꯗꯤ ꯊꯨꯝ ꯂꯣꯏꯔꯕ ꯍꯥꯏꯔꯒ
ꯀꯦꯅꯦ ꯙꯅꯤꯌꯋꯥꯗ ꯀꯗꯧꯒ ꯃꯇ
ꯇ ꯏꯅꯦ ꯑꯃꯖꯤ ꯍꯤꯞꯄꯂꯔ ꯏꯟ ꯑꯃꯖꯤ ꯕꯥꯅꯅꯤꯁꯂ ꯍꯥꯏꯅꯤ
ꯐꯅꯤ
ꯑꯦꯔ
ꯀꯨꯀꯥꯏ ꯃꯈ ꯐꯣꯟ ꯐꯅ ꯇꯔ
ꯉꯁꯥꯏꯗꯤ ꯇꯥꯏꯌꯦ ꯍꯧꯖꯤꯛꯇꯤ ꯇꯥꯗꯦ
ꯎꯝ
ꯑꯩꯒꯤ ꯑꯩꯉꯣꯟꯗꯗꯤ ꯇꯥꯕ꯭ꯔꯥ ꯀꯩꯀꯩ
ꯁꯦꯡꯗꯅ ꯀꯣꯔꯣꯏꯅꯠꯇ ꯇꯥꯏ
ꯍꯥ
ꯁꯤꯅꯤ ꯇꯅ ꯇ ꯇꯑꯒ
ꯐꯦꯟ ꯅꯠꯇꯦ ꯑꯩ ꯀꯨꯂꯔꯒꯤ ꯃꯈꯣꯟꯅꯦ ꯃꯈꯥꯗ
ꯑ ꯀꯨꯂꯔꯣ ꯑ ꯃꯤ ꯑꯦꯁꯤꯁꯨ ꯂꯩꯕ ꯀꯨꯂꯔꯁꯨ ꯂꯩꯕ
ꯅ ꯀꯨꯂꯔꯗꯤ ꯃꯤꯒꯤꯅꯦ ꯃꯈꯥꯒꯤꯅꯦ ꯃꯈꯥ ꯂꯣꯝꯒꯤ ꯂꯣꯝꯒꯤꯅꯦ
ꯌ ꯃꯈꯥꯂꯣꯝꯒꯤ ꯌꯨꯝꯒꯤ ꯃꯈꯣꯟ ꯇꯥꯕꯁꯤꯗ
ꯑꯩꯅ ꯋꯥꯁꯔꯨꯝꯗ ꯂꯩꯕꯕꯒꯤ
ꯑꯁꯣꯨꯝꯗ ꯂꯣꯟꯅ ꯋꯥꯔꯤ ꯈꯨꯝꯍꯜꯂꯕ ꯅꯅꯤꯅ ꯑꯃꯨꯛ ꯀꯩꯀꯩ ꯈꯠꯂꯛꯀꯅꯤ ꯑꯃꯨꯛ
ꯅꯠꯇꯦꯍꯦ ꯑꯗꯨꯏ ꯅꯠꯇꯦ ꯃꯅꯨꯡꯗ ꯂꯩꯔꯗꯤ ꯃꯈꯣꯟꯗꯣ ꯇꯥꯔꯅꯤꯕ ꯑꯗꯨ
ꯅꯠꯇꯦꯅꯣ ꯍꯥꯏꯕꯗꯤ ꯅꯅꯦꯦꯛ ꯑꯩꯈꯣꯏꯅ ꯑꯃꯨꯛ ꯀꯩ ꯈꯜꯂꯒ ꯂꯩꯔꯤꯅꯤ ꯌꯥꯅꯤꯗ ꯑꯃꯨꯛ
ꯑ ꯀꯦꯅ ꯀꯥꯏꯗ
ꯀꯔꯝ ꯀꯥꯟꯗꯤ ꯐꯥꯎꯈ꯭ꯔꯕꯣ ꯅꯪꯅ ꯁꯨꯃꯥꯏꯅ
ꯑꯗꯨꯜꯂꯣ ꯀꯤꯔꯦ ꯂꯩꯕꯗꯣ
ꯀꯩꯝ ꯀꯥꯏꯗꯦꯅꯣꯗꯤ ꯍꯨꯗꯤꯡꯒꯤꯁꯨ ꯉꯥꯛꯇꯕ ꯑꯗꯨꯕꯨ
ꯅꯨꯡꯇꯤ ꯈꯨꯗꯤꯡꯒꯤ ꯅꯠꯇꯕ ꯍꯥꯟꯅ ꯅꯨꯡꯇꯤꯒꯤ ꯅꯨꯡꯗꯥꯡꯗ ꯐꯣꯟ ꯇꯥꯎ ꯇꯨꯝꯕ ꯂꯩꯕ ꯅꯅꯦ ꯇꯨꯝꯕ ꯀꯥꯟꯗꯁꯨ ꯥꯠꯇꯋꯦꯅ ꯍꯥꯏꯔꯗ ꯀꯥꯎꯕ
ꯑ ꯀꯥꯎꯗꯦꯗ ꯑꯗꯨꯗꯤ ꯖꯁ ꯐꯥꯒꯤ ꯇꯧꯅꯤꯗ ꯁꯦꯟꯅꯔꯒ ꯂꯩꯕꯅꯤꯅ ꯐꯔꯤ ꯇꯧꯔꯝꯅꯤꯅ ꯑꯗꯨ
ꯑꯃꯃꯥꯕꯨꯗꯨꯁꯨ ꯑꯩꯅ ꯁꯤ ꯇꯧ ꯍꯥꯏꯕꯅꯤ ꯇꯧꯗ꯭ꯔꯒ ꯂꯩ ꯑꯩ ꯄꯩꯁꯥ ꯐꯪꯕ ꯀꯥꯟꯗ ꯃꯥ ꯑꯩ ꯑꯩ ꯆꯥꯒꯦ ꯇꯧꯕ
ꯀꯩ ꯀꯩ ꯕ
ꯑꯃꯗꯨꯁꯨ ꯑꯩꯅ ꯑꯃꯗꯨꯗ ꯑꯩꯅ ꯑꯩꯅ ꯇꯧꯗꯣ ꯇꯧꯕꯅ ꯍꯥꯏꯕꯅꯦꯕ ꯇꯧꯗꯒ ꯂꯩ ꯇꯜꯂꯒ ꯂꯩ ꯍ ꯃꯥꯥꯏ ꯄꯩꯁꯥ ꯀꯩꯝ ꯂꯩꯇꯕꯗꯣꯝ ꯈꯪꯒꯅꯤ ꯃꯥ
ꯌꯦꯁ ꯌꯦꯁ ꯅꯟꯁꯨ ꯀꯥꯁ ꯇꯣꯁꯅꯨꯗ
ꯎ ꯑꯗꯨ ꯇꯨꯦ ꯌꯨꯝꯅꯤꯁꯨ ꯄꯩꯁꯥ ꯑꯃ ꯅꯤꯁꯨ ꯀꯩꯝ ꯅꯤꯗꯦ ꯄꯨꯔꯥ ꯖꯤꯔꯔꯣꯗꯅꯦ ꯍꯧꯖꯤꯛ ꯐꯥꯎꯔꯛꯏꯁꯦ ꯈꯜꯂꯨ ꯑꯗꯨ
ꯅꯪ ꯅꯪꯉꯣꯟꯗ ꯗꯤꯄꯦꯟ ꯇꯧꯕ ꯌꯥꯏ ꯍꯥꯏꯅ ꯇꯧꯔ ꯌꯥꯏ ꯅꯣꯏꯗꯣ
ꯑꯗꯨꯅꯤꯗꯤ ꯍꯣꯔꯣꯡꯉꯩ ꯀꯃꯥꯏꯅ ꯅꯨꯡꯇꯤꯉꯩꯁꯨ ꯅꯨꯡꯇꯤ ꯍꯪꯂꯒ ꯂꯩꯕ꯭ꯔ ꯏꯁꯨ
ꯅ ꯁꯥꯏꯅ ꯀꯔꯤꯅꯣ
ꯍꯥꯏꯕꯤꯈꯤꯕꯅꯦ ꯑꯩꯅ ꯑꯗꯨꯏ ꯑꯟꯇꯤꯗꯤ ꯀꯩꯝ ꯀꯥꯏꯗꯦ ꯀꯩꯝ ꯀꯥꯏꯗꯦ ꯇꯧꯔꯁꯤꯅ ꯀꯩꯝ ꯀꯥꯏꯗꯦ ꯑꯗꯨꯝ ꯉꯥꯡꯉꯂꯩꯕ ꯃꯥꯗꯤꯀꯣ ꯑꯗꯨ ꯑꯩꯅꯁꯨ ꯐꯥꯔꯦꯗꯨꯗꯤ ꯅꯪ ꯀꯩꯝ ꯀꯥꯏꯗꯦ ꯅꯪꯉꯣꯟꯗ ꯑꯗꯨꯝ ꯅꯨꯡꯇꯤ ꯅꯤ ꯂꯩꯔꯅꯤ ꯍꯥꯏꯕꯤꯈꯤꯕꯅꯤ ꯑꯩꯅ
ꯎꯝ ꯊꯣꯡꯗꯦ ꯑꯗꯨꯒ
ꯀꯩꯝ ꯍꯥꯏꯗꯦ ꯑꯗꯨꯝ ꯅꯣꯛ ꯑ ꯂꯩꯏꯔꯗ
ꯑ
ꯍꯣꯏ ꯅꯨꯡꯇꯤ ꯑꯩꯁꯨ ꯄꯤꯕꯗꯤ ꯄꯤꯅꯤꯗꯣ ꯅꯦꯛꯁ ꯇꯥꯏꯝ ꯁꯤꯡꯂꯛꯄ ꯀꯥꯎꯅꯕ ꯈꯣꯠꯇꯔꯥꯣꯅ ꯑꯃꯨꯛ
ꯀꯩꯕ
ꯑꯩꯁꯨ ꯄꯤꯕꯨꯗꯤ ꯄꯤꯅꯤ ꯑꯗꯨ ꯅꯦꯛꯁ ꯇꯥꯏꯝ ꯁꯤꯡꯂꯛꯄ ꯀꯥꯎꯅꯨꯌꯦ
ꯁꯦꯁ
ꯅꯤꯡꯁꯤꯡꯂꯛꯑꯅꯤ ꯃꯥꯏ ꯅꯝꯛ
ꯅꯦꯛꯁ ꯇꯥꯏꯝ ꯀꯔꯝ ꯀꯥꯟꯗ ꯁꯤꯅꯔꯛꯇꯣꯏꯅꯣ
ꯐꯣꯔꯇꯤ ꯐꯤꯐꯇꯤ ꯊꯥꯎꯖꯟ ꯍꯦꯟ ꯇꯧꯗꯣꯏꯅ ꯁꯤꯂꯥꯛꯑꯅꯤ ꯍꯥꯏꯅ ꯇꯁꯦꯡꯕꯅꯤ ꯑꯩ ꯂꯣꯏ ꯀꯥꯜꯀꯨꯂꯦꯠ ꯇꯧꯔꯅꯦ ꯑꯩꯒꯤ ꯀꯩꯅꯣꯗ ꯑꯩꯅ ꯇ꯭ꯔꯥꯟꯁꯦꯛꯁꯟ ꯃꯉꯣꯟꯗꯤ ꯂꯣꯏ ꯊꯥꯛꯛꯄꯗꯨꯀꯣ
ꯑ
ꯐꯤꯐꯇꯤꯗꯤ ꯍꯦꯟꯈ꯭ꯔꯣ ꯍꯦꯟꯈ꯭ꯔꯣ ꯋꯥꯅꯦ ꯀꯥꯏꯖꯈꯤꯕꯅꯣ ꯈꯪꯗꯦ ꯄꯩꯁꯥꯁꯨ
ꯑꯩꯒꯤꯗꯤ ꯍꯦꯛ ꯆꯪꯕꯗ ꯐꯤꯐꯇꯤ ꯁꯨꯗ꯭ꯔꯤꯗ
ꯍꯧꯖꯤꯛꯐꯥꯎ
ꯑꯩꯈꯣꯏꯗ
ꯅꯪꯗꯤ ꯌꯨꯝ ꯕꯔꯥ ꯑꯃ ꯄꯤꯗꯕꯩꯅꯤꯗꯅ
ꯑꯦ ꯑꯩ ꯌꯨꯝꯕꯔꯥ ꯄꯤꯁꯤꯗꯤ ꯑꯩꯗꯤ ꯇ꯭ꯋꯦꯟꯇꯤ ꯀꯦꯗ ꯑꯗꯨꯝ ꯌꯨꯝꯕꯔ ꯑꯗꯨꯗꯤ ꯌꯨꯝ ꯕꯥꯗꯗꯤ ꯇ꯭ꯋꯦꯟꯇꯤ ꯀꯦꯗꯤ ꯑꯗꯨꯝ ꯆꯈ꯭ꯔꯦ ꯑꯗꯨꯝ ꯍꯥꯏꯕ ꯌꯥꯔꯦꯕ ꯑꯗꯨꯝ ꯑꯗꯨ ꯑꯩꯗꯤ ꯌꯨꯝꯗ ꯊꯣꯡꯒ ꯆꯥꯗꯦꯅ ꯃꯄꯥꯟꯗ ꯑꯣꯏꯗ ꯋꯥꯗ ꯆꯥꯔꯗꯦꯣꯏ ꯄꯩꯁ ꯍꯦꯟꯅ ꯆꯠꯂꯦꯗꯅ ꯑꯩꯗꯤ
ꯅꯉꯣꯟꯗ ꯀꯅꯥꯅꯣ ꯑꯗꯨꯃꯥꯏꯅ ꯇꯧꯕ ꯍꯥꯏꯕ꯭ꯔꯥ
ꯑꯗꯨꯃꯥꯏꯅ ꯇꯧꯕ ꯍꯥꯌꯣ ꯍꯥꯏ ꯍꯥꯏꯕꯋꯥꯅꯤ
ꯎꯝ ꯍꯅ ꯅꯥꯟ
ꯅꯩꯅ
ꯊꯣꯡꯉꯒ ꯆ ꯍꯥꯏꯁꯨꯦ ꯊꯣꯡꯗꯅ ꯃꯤꯗꯤ ꯏꯅꯥꯛꯊꯟꯕꯅꯤꯅ ꯂꯩꯔꯦꯛꯇ ꯆꯥꯏꯔꯦ ꯂꯩꯔ
ꯅꯪꯅ ꯆꯣꯀ꯭ꯂꯦꯠꯀꯨꯝꯕ ꯄꯤꯔꯛꯇꯕꯩ ꯃꯄꯥꯟꯗ ꯑꯣꯏꯅ ꯆꯥꯔ ꯂꯩꯕꯅꯤ
ꯇꯣꯡ ꯀꯋꯥ
ꯌꯥꯝꯅꯣ ꯄ ꯆꯥꯕꯩ ꯇꯥꯏꯞꯇ ꯇꯧꯔꯛꯅꯨ ꯀꯣꯅꯪ
ꯀꯩꯕꯥ
ꯄꯥꯟ ꯆꯥꯕꯕꯨ ꯅꯨꯡꯇꯤꯒꯤ ꯆꯥ ꯂꯩꯕ ꯇ ꯇꯔꯛꯀꯅꯨ
ꯅꯨꯡꯇꯤꯒꯤ ꯆꯥꯏꯗꯨꯗꯤ
ꯎꯝ ꯅꯨꯡꯇꯤ ꯆꯥꯕꯅꯤ ꯏꯀꯪ ꯀꯪꯉꯥ ꯂꯩꯕꯗꯣꯀꯣ
ꯅꯨꯡꯇꯤꯒꯤ ꯃꯦꯒꯤ ꯃꯄꯥꯟꯒꯤ ꯂꯧꯔ ꯆꯥꯕꯗꯣ ꯑꯗꯨꯝ
ꯎ ꯑꯩꯈꯣꯏ ꯅꯦꯄꯥꯜ ꯂꯥꯏꯔꯕꯒꯤꯒꯨꯝ ꯃꯤꯒꯤ ꯆꯥꯗꯕꯗꯨꯀꯣ
ꯑꯗꯨ ꯃꯄꯥꯟꯒꯦ ꯅꯠꯇꯦ ꯑꯗꯨꯗꯤ
ꯎꯝ ꯅꯣꯏꯕꯨ ꯐ꯭ꯔꯤ ꯐ ꯐ꯭ꯔꯤꯗ ꯄꯤꯕ ꯐꯥꯎ ꯆꯥꯔꯣꯏꯗꯕ ꯄꯣꯠꯇꯨꯒ ꯅꯣꯏꯅ
ꯐ꯭ꯔꯤꯗ ꯄꯤꯕꯗꯨꯅ ꯆꯥꯗꯕ ꯑꯗꯨꯒ ꯃꯄꯥꯟꯒꯤ ꯍꯦꯛꯇ ꯂꯩꯔꯒ ꯆꯥꯔ ꯂꯩꯕꯗ
ꯐ꯭ꯔꯤꯗ ꯐꯪꯕꯄꯣ ꯆꯦꯡ ꯆꯥꯎ ꯍꯥꯏꯔꯒ ꯆꯦꯡꯁꯨ ꯆꯥꯗꯦ
ꯃꯥꯁꯨꯨ ꯆꯥꯗ ꯂꯩꯔꯦ
ꯆꯥꯏꯅ ꯂꯩꯇꯦ ꯂꯩꯇꯦꯗꯦ ꯍꯥꯏꯔꯅꯤ ꯑꯗꯨꯒ
ꯎ
ꯑꯔꯩ ꯑꯔꯩꯕ ꯆꯥꯑꯣ ꯍꯥꯏꯕꯗꯤ ꯑꯗꯨꯗꯤ ꯆꯥꯔꯔꯣꯏ ꯑꯃꯨꯛꯀ ꯑꯍꯥꯎ ꯑꯍꯥꯎꯕ ꯆꯥꯅꯤꯡꯈꯤꯕꯅꯤ ꯑꯃꯨꯛꯀ
ꯑꯦ ꯀ ꯅꯪ ꯑꯣꯏꯅ ꯇꯧꯔꯒ ꯑꯩꯉꯣꯟꯗ ꯍꯥꯏꯔꯛꯒ ꯌꯦꯡꯉꯨꯛ ꯍꯥꯎ ꯃ ꯊꯤꯔꯒ ꯃꯗꯤ ꯌꯥ ꯍꯤꯟꯖꯥꯡ ꯍꯥꯎꯇ꯭ꯔꯗꯤ ꯆꯗ꯭ꯔꯒ ꯍꯤꯟꯖꯥꯡ ꯅꯥꯄꯤꯒꯨꯝꯕ ꯍꯤꯟꯖꯥꯡ ꯅꯥꯄꯤꯒꯨꯝꯕ ꯍꯤꯟꯖꯥꯡ ꯅꯥꯄꯤꯒꯨꯝꯕ ꯐꯔꯝ ꯊꯣꯡꯕꯤꯗꯤ ꯆꯥꯅꯤꯗꯩꯗꯤ ꯊꯣꯡꯕ ꯑꯩꯅ ꯊꯣꯡꯕꯗ ꯊꯥꯕ ꯆꯥꯕ ꯌꯥꯗꯕꯒꯤ ꯆꯥꯗꯕ ꯋꯥꯅꯤꯗ ꯑꯩꯅ ꯊꯣꯡꯅꯤ ꯄꯨꯔꯥ ꯃꯍꯥꯎꯗꯣ ꯇꯣꯉꯥꯜꯂꯦꯕ ꯅꯣꯏ ꯃꯤꯅ ꯊꯣꯡꯕꯒ ꯑꯩꯅ ꯊꯣꯡꯕꯗ ꯃꯥꯟꯅꯗꯦꯕ ꯑꯗꯨ ꯆꯥꯅꯤꯡꯗꯦꯕ ꯑꯩꯅ ꯏꯁꯥꯅ ꯊꯣꯡꯕꯗꯣ
ꯑ ꯄꯥꯟꯔ ꯂꯧꯒꯦ ꯇꯅꯦ ꯀꯥꯏꯅ
ꯑꯦ ꯑꯗꯨꯗꯤ ꯃꯣꯏ ꯏꯕꯥꯟ ꯂꯩꯕꯩꯅꯤ ꯑꯗꯨꯅ ꯑꯗꯨꯗꯤ ꯑꯃꯗ ꯑꯃꯗ ꯂꯩꯕꯩꯅꯤ ꯀꯩꯅꯣ ꯑꯗꯨꯗꯤ ꯃꯥꯅ ꯊꯣꯡꯕꯤꯒꯦ ꯍꯥꯏꯕꯒꯤ ꯂꯩꯒꯦ ꯇꯧꯕꯅꯤ ꯑꯗꯨꯅ ꯌꯥꯝ ꯁꯣꯟꯈ꯭ꯔꯦ ꯍꯛꯆꯥꯡ ꯌꯥꯗ꯭ꯔꯦ ꯄꯥꯟꯗꯣ ꯆꯥꯁꯤꯅ ꯍꯥꯏꯕꯩ ꯇꯧꯕ ꯋꯥꯅꯤ ꯑꯗꯨꯗꯤ ꯍꯥ
ꯄꯥꯟꯖꯥꯔꯣ
ꯐꯪꯗ꯭ꯔꯕꯗꯨ ꯑꯣꯏ ꯅꯍꯥꯟ ꯍꯣꯏꯅꯦ ꯁꯤꯗꯁꯨ ꯄꯥꯝꯃꯦ ꯗꯨꯅ ꯐ꯭ꯔꯥꯏ ꯇꯧꯕꯤꯕꯅꯤꯅ ꯀꯥꯎꯒꯅꯤ ꯍꯣꯏꯅꯦ ꯃꯣꯏ ꯃꯣꯏ ꯃꯌꯥꯡꯁꯤꯡꯁꯨ ꯄꯥꯟ ꯆꯥꯕꯅꯤ ꯑꯗꯨꯒꯨꯝꯕ ꯑꯦ ꯑꯇꯣꯞꯄ ꯁꯤ ꯄꯥꯛ ꯆꯥꯗ ꯁꯤꯗ ꯉꯛꯇꯅꯦ ꯃꯣꯏ ꯆꯥꯕꯁꯦ
ꯑꯦ ꯑꯩꯈꯣꯏ ꯑꯩ ꯅꯍꯥꯟ ꯀꯩꯅꯣꯗ ꯊꯕꯛ ꯇꯧꯔꯝꯕ ꯑꯗꯣ ꯏꯟꯇꯔꯟ ꯄꯨꯔꯝꯕꯗꯣ ꯑꯗꯨꯗ ꯄꯥꯟ ꯑꯗꯨꯝ